ꯍꯜꯂꯣ ꯑ ꯑ ꯑ
ꯑꯩ ꯑꯉꯥꯡ ꯑꯉꯥꯡ ꯑꯩꯈꯣꯏꯁꯦ ꯃꯆꯥꯅꯦ ꯑꯩ ꯀꯥꯗ ꯆꯪꯉꯛꯄ ꯋꯥꯔꯤꯒ ꯁꯥꯐꯝ ꯈꯪꯕꯖꯥꯠꯅꯤꯁ ꯗꯦ ꯃꯥꯅ ꯃꯦꯛ ꯃꯅꯦꯛ ꯃꯦꯡ ꯆꯠꯄꯗ ꯑꯩ ꯍꯧꯗꯣꯡꯗꯨꯒ ꯂꯩꯃꯤꯟꯅꯩꯌꯦ ꯑꯗ ꯍꯧꯗꯣꯡꯗꯣ ꯃꯥꯅ ꯁꯨꯝ ꯄꯥꯏꯕ ꯁꯨꯝ ꯄꯥꯏꯕ ꯆꯤꯛꯂꯛꯀꯗ꯭ꯔꯥꯅ ꯑꯩꯅ ꯃꯊꯥ ꯁꯥꯔꯤꯕ ꯑꯗꯨꯒꯤꯅꯤꯗ
ꯎ ꯑꯣ ꯐꯗꯤ ꯐꯔꯕ꯭ꯔꯣ ꯅꯥꯕ ꯈꯣꯠꯄꯗꯤ
ꯐꯔꯦ ꯈꯔ ꯀꯩꯝ ꯇꯧꯗ꯭ꯔꯒꯨꯝꯕꯅꯤ ꯃꯥꯁꯦ ꯆꯥꯕ ꯊꯛꯄ ꯐꯖꯅ ꯆꯥꯔꯦ ꯑꯗ ꯍꯧꯖꯤꯛ ꯁꯤ ꯇꯤꯟꯁꯨ ꯇꯧꯈ꯭ꯔꯦ ꯑꯗꯨꯒ ꯀꯩꯅꯣꯁꯨ ꯇꯧꯔꯦ ꯇꯤꯟ ꯍꯤꯗꯥꯛꯁꯨ ꯊꯥꯔꯦ ꯗꯦꯠ ꯊꯥꯔꯇꯤꯟꯗ ꯑꯃꯨꯛ ꯇꯤꯟ ꯍꯤꯗꯥꯛ ꯊꯥꯅꯤ ꯃꯥꯁꯤ ꯃꯟ ꯀ ꯑꯣꯏꯅ ꯃꯣꯏ ꯚꯦꯛꯁꯤꯅꯦꯁꯟ ꯇꯧꯗ ꯃꯥꯜꯂꯦꯕꯀꯣ ꯑꯍꯨꯝꯂꯛ
ꯑꯦ ꯑꯗꯣ ꯑꯗꯨ ꯍꯥꯏꯔꯒꯅꯦ ꯑꯗꯨꯒꯤ ꯅꯥꯕꯒꯤ ꯍꯧꯗꯣꯡꯒꯤꯗ ꯍꯧꯖꯤꯛꯅꯒꯤ ꯅꯥꯔꯤꯕꯁꯦ ꯍꯨꯏꯗꯨꯁꯨ ꯑꯗꯨꯝ ꯅꯥꯏ ꯍꯥꯏꯀꯣ ꯑꯣ ꯍꯨꯏ ꯁꯤ ꯅꯅꯥꯞꯄꯒ ꯍꯧꯗꯣꯡꯗꯅꯅꯥꯦ ꯍꯧꯗꯣꯡꯗꯅ ꯈꯔ ꯍꯦꯟꯕ꯭ꯔꯣ ꯑꯗꯨꯕꯣ
ꯍꯧꯗꯣꯡꯅ ꯈꯔ ꯍꯦꯜꯂꯦ ꯁꯤꯕꯁꯨ ꯍꯧꯗꯣꯡꯅ ꯍꯦꯜꯂꯦ
ꯑꯣ ꯑꯗꯣ ꯃꯗꯨꯗꯣ ꯑꯩꯈꯣꯏꯅ ꯍꯥꯟꯅꯅꯦ ꯑꯉꯥꯡ ꯑꯣꯏꯔꯤꯉꯩ ꯍꯥꯏ ꯇꯥꯏ ꯃꯣꯏꯅ ꯀꯣ ꯑꯗꯨꯗ ꯚꯦꯛꯁꯤꯟꯁꯦ ꯀꯥꯞ ꯊꯣꯛꯍꯧ ꯇꯥꯔꯒꯗꯤ ꯅꯥꯗꯕ ꯇꫭ ꯃꯥꯜꯂꯦ
ꯅꯥꯗꯕ ꯌꯥꯎꯏ ꯅꯥꯕ ꯌꯥꯎꯏ ꯅꯥꯔꯒꯁꯨꯅꯦ ꯌꯥꯝꯅ ꯀ꯭ꯔꯤꯇꯤꯀꯦꯜ ꯑꯣꯏꯅ ꯅꯥꯔꯛꯑꯕ ꯍ ꯡꯦꯛꯇ ꯑꯔꯣꯕꯗ ꯑꯗꯨ ꯇꯥꯔꯁꯨ ꯃꯥ ꯍꯤꯡꯒꯅꯦꯕ ꯚꯦꯛꯁꯤꯟꯁꯤꯅ ꯍꯣꯏ ꯍꯣꯏ ꯍꯣꯏ ꯍꯣꯏ ꯑꯗꯨꯅ ꯃꯣꯏꯅ ꯀꯟꯕꯒꯤ ꯆꯥꯟꯁꯁꯦ ꯌꯥꯝ ꯅꯦꯝꯃꯤꯁꯦ ꯚꯦꯛꯁꯤꯟ ꯀꯥꯞꯍꯧꯗꯕ ꯀꯥꯡꯕꯨꯁꯤꯅꯦꯕ ꯀꯥꯐꯧꯔꯒꯗꯤ ꯀꯥꯐꯧꯗ꯭ꯔꯤꯅꯦ ꯑꯗꯨꯅ ꯌꯥꯝ ꯊꯤ ꯋꯥꯗꫭꯏꯅꯦ ꯏ ꯐꯥꯏꯔꯕꯧꯇꯅꯦ ꯚꯦꯛꯁꯤꯟ ꯀꯥꯞꯄꯗꯤꯅꯦ ꯀꯟꯕ ꯉꯝꯃꯦꯕ
ꯑꯣꯀꯦ ꯁ꯭ꯋꯥꯏꯗ ꯂꯣꯏꯅꯔꯤꯕ ꯍꯨꯏꯁꯤꯡꯁꯤꯗꯤ ꯚꯦꯛꯁꯤꯟꯁꯦ ꯀꯥꯞꯄꯦ ꯀꯥꯞꯄꯒꯁꯨ ꯑꯝ ꯀꯥꯞꯄ ꯍꯥꯏꯁꯦ ꯑꯩꯈꯣꯏꯒꯤ ꯁꯔꯀꯥꯔꯒꯤ ꯑꯃ ꯂꯥꯛꯇꯥꯏꯅꯦ ꯔꯦꯕꯤꯁꯀꯤꯔꯥ ꯀꯩꯅꯣꯝꯃ ꯑꯗꯨ ꯃꯉꯥꯏꯔꯦ ꯅ ꯑꯗꯨ ꯃꯉꯥꯏꯔꯦ ꯅꯠꯇꯕꯤꯗ ꯑꯗꯨꯒꯨꯝꯕ ꯁꯤꯒꯨꯝꯕ ꯂꯩꯥꯏꯅꯥꯁꯤꯡꯁꯤꯒꯤꯗꯤ ꯀꯌꯥꯕꯨ ꯀꯥꯞꯅꯗꯦ ꯀꯥꯞꯅꯗꯕꯩꯅꯤꯅ ꯍꯨꯏꯁꯦ ꯂꯣꯏꯅꯔꯒꯅꯦ ꯄꯨꯡꯀꯛ ꯆꯥꯎꯔꯛꯄ ꯄꯨꯡꯀꯛ ꯆꯥꯎꯔꯛꯄꯁꯤꯗꯅꯦ ꯑꯗꯨꯝ ꯁꯤꯕ ꯑꯗꯨꯝ ꯁꯤꯕ ꯑꯩꯈꯣꯏꯁꯨ ꯄꯨꯡꯀꯛ ꯆꯥꯎꯔꯛꯄꯗꯨꯗ ꯀꯟꯅ ꯅꯥꯏ ꯅꯥꯕꯗꯨꯗꯩꯗꯨꯗ ꯄꯨꯈꯠꯂꯀꯥꯟꯗ ꯗꯣꯛꯇꯔꯗ ꯄꯨ ꯀ ꯀ꯭ꯋꯥ ꯀꯩꯊꯦꯜꯗ ꯄꯨꯈꯠꯂꯒ ꯑꯗꯨꯃꯥꯏꯅ ꯀꯜꯍꯧꯔꯤꯅꯦ ꯑꯗꯨ ꯅꯨꯃꯤꯠ ꯅꯤꯅꯤ ꯍꯨꯝꯅꯤꯃꯨꯛ ꯌꯥꯜꯂꯒꯀꯣ ꯑꯗꯨ ꯐꯥꯖꯜꯂꯒ
ꯏꯁ ꯍꯟꯗꯛ ꯗꯣꯔꯥ ꯇꯨꯏ ꯍꯧꯗꯣꯡ
ꯈꯌꯥꯝ ꯁꯤꯅꯕ꯭ꯔꯣ
ꯑꯁ ꯊꯤꯅ ꯁꯤꯒ꯭ꯔꯖꯥꯅꯤ ꯇꯛ ꯈꯠꯇꯅ ꯁꯤ ꯍꯧꯗꯣꯡ
ꯑꯩꯈꯣꯏ ꯏꯌꯥꯝꯕ ꯑꯃꯒꯤꯁꯨ ꯏꯌꯥꯝꯕ ꯑꯃꯒꯤꯁꯨ ꯍꯧꯗꯣꯡ ꯌꯥꯝ ꯁꯤꯅ ꯑꯗꯨꯃꯥꯏꯅ ꯍꯥꯏꯔꯝꯕꯅꯤꯅꯦ ꯑꯗꯣ ꯑꯩꯁꯨ ꯈꯪꯗ꯭ꯔꯦꯅꯦ ꯍꯧꯗꯣꯡꯇꯤ ꯌꯥꯝ ꯂꯣꯏꯒꯖꯕꯅꯦ ꯃꯥꯁꯨ
ꯃꯥ ꯀꯩꯅꯣꯅꯦꯕ ꯁꯟꯗꯣꯛꯄꯒꯤꯅꯦꯕ ꯃꯣꯏꯁꯦ ꯂꯧꯅꯩꯌꯦꯕ ꯂꯩꯅꯥꯁꯦ ꯃꯣꯏꯒꯤ ꯂꯩꯅꯥꯁꯦ ꯂꯧꯅꯩꯌꯦꯕꯀꯣ ꯂꯧꯅꯕꯅꯤꯅꯅꯦ ꯃꯣꯏ ꯄꯨꯟꯅ ꯊꯝꯕ ꯌꯥꯗꯦꯕ ꯑꯩꯒꯤꯗꯕꯨ ꯁꯤꯗ ꯇꯣꯉꯥꯟꯅ ꯑꯩꯅ ꯊꯝꯈꯤꯕꯒꯤ ꯑꯇꯩꯗꯤ ꯁꯟꯗꯣꯛꯍꯧꯗꯦꯕꯀꯣ ꯑꯗꯨꯒ ꯃꯆꯥꯒꯩ ꯃꯥꯅ ꯉꯝꯒꯤꯗꯅ ꯁꯪꯒꯣꯝ ꯊꯛꯄꯗꯣ ꯃꯆꯥ ꯑꯍꯨꯝ ꯁꯤ ꯘꯤ ꯕ
ꯑꯣ
ꯃꯉꯣꯟꯗꯩ ꯂꯧꯗꯅ ꯍꯥꯏꯗꯤ ꯃꯥꯒꯤ ꯇ꯭ꯔꯤꯠꯃꯦꯟ ꯇꯧꯔꯤꯀꯥꯟꯗ ꯃꯆꯥꯗꯣ ꯁꯨꯝ ꯍꯥꯞꯄ ꯄꯨꯕꯨꯗꯤ ꯑꯩꯈꯣꯏꯁꯨ ꯉꯝꯗꯕꯅꯤꯅꯀꯣ
ꯑꯥ ꯑꯥ ꯑꯗꯣ ꯑꯍꯥꯟꯕꯒꯤ ꯑꯍꯥꯟꯕꯒꯤ ꯁꯤꯝꯇꯣꯝꯁꯦ ꯃꯣꯏ ꯁꯦ ꯀꯃꯥꯏꯅ ꯎꯠꯂꯛꯀꯦꯕ
ꯃꯣꯏꯁꯦ ꯍꯥꯡꯕ ꯁꯤꯟꯗꯣꯝꯁꯦ ꯃꯣꯏꯁꯦ ꯆꯥꯅꯤꯡ ꯊꯛꯅꯤꯡꯕꯁꯦ ꯐꯥꯎꯔꯛꯑꯔꯣꯏꯕ
ꯑ ꯆꯥꯛꯈꯣꯏ ꯑꯗꯨ ꯍꯥꯟꯅꯅꯒꯁ
ꯆꯥꯔꯝꯕꯁꯤꯗꯒꯤ ꯑꯥ ꯑꯗꯨꯒ ꯄ꯭ꯂꯁ ꯀꯩꯗꯧꯔꯛꯀꯅꯤ ꯍꯥꯏ ꯀꯥꯟꯗ ꯎꯪꯉ ꯎꯪꯉ ꯐꯝꯃꯅꯦꯕ
ꯎ
ꯎ ꯃꯆꯤ ꯃꯆꯤ ꯆꯥꯛ ꯆꯥꯗꯕ ꯍꯦꯟꯗꯣꯔꯛꯇꯅ ꯃꯆꯤ ꯃꯆꯤ ꯎꯪꯉꯛꯑꯅꯤ ꯑꯗꯨꯒ ꯀꯩꯅꯣ ꯇꯧꯔꯅꯤ
ꯀꯩ
ꯃꯆꯤ ꯃꯆꯤ ꯎꯪꯉꯀꯥꯟꯗꯅꯦ ꯑꯌꯤꯡꯕꯁꯦ ꯑꯌꯤꯡꯕ ꯃꯐꯝꯁꯦ ꯃꯣꯏ ꯌꯥꯝ ꯄꯥꯝꯃꯛꯀꯅꯦꯕ
ꯑꯣ ꯃꯣꯏ ꯃꯁꯥꯁꯦ ꯂꯥꯏꯍꯧ ꯂꯥꯛꯇꯣꯏꯔꯣ ꯀꯩꯅꯣ
ꯍꯣꯏ ꯃꯅꯨꯡꯗ ꯐꯤꯚꯔ ꯀꯟꯅ ꯇꯧꯈꯠꯂꯛꯄ ꯑꯗꯨꯒꯤ ꯑꯗꯨꯒꯤ ꯑꯏꯤꯡꯕꯕꯁꯤ ꯁꯤ ꯄꯥꯝꯃꯒꯅꯦ ꯑꯌꯤꯡꯕꯁꯤꯦ ꯄꯥꯝꯃꯒꯅꯦ ꯀꯩꯅꯣ ꯇꯧꯗꯣꯏꯕ ꯀꯜꯂꯛꯀꯗꯣꯏꯕ ꯃꯁꯥꯁꯦ ꯍꯥꯏꯗꯤ ꯃꯣꯏꯒꯤ ꯀꯩꯅꯣꯁꯦ ꯆꯈꯥꯎꯒ ꯊꯤꯔꯤꯟꯒꯁꯦ
ꯎꯝ
ꯆꯥꯛꯄꯅꯦꯕ ꯆꯥꯈꯠꯂꯛꯄ
ꯑ
ꯑꯗ ꯆꯈꯥꯎ ꯀꯊꯦꯜꯒꯁꯦ ꯁꯥꯔꯛꯄ ꯑꯗꯩ ꯄ꯭ꯔꯞ ꯄꯣꯛ ꯆꯥꯂꯛꯄꯗꯒꯤ ꯃꯣꯏ ꯃꯕꯨꯛꯇꯣ ꯏꯪꯅꯕꯒꯤ ꯑꯏꯪꯕ ꯖꯒꯥ ꯖꯒꯥ ꯊꯤꯔꯒ ꯃꯕꯨꯛꯁꯦ ꯏꯪꯍꯟꯕ ꯍꯥꯏꯇꯥꯔꯦ ꯃꯄꯥꯟꯁꯦ ꯏꯪꯉꯒꯗꯤ ꯃꯅꯨꯡ ꯏꯪꯒꯗꯕꯣꯏ ꯀꯥꯏꯅ ꯃꯣꯏꯗ ꯑꯃ ꯐꯥꯎꯖꯕꯗꯣ ꯐꯜꯖꯦ ꯑꯅ ꯀꯨꯟ ꯍꯧꯔꯛꯑꯅꯦꯕ ꯖꯒꯥ ꯖꯒꯥꯗ ꯑꯗꯣ ꯑꯩꯒꯤ ꯍꯧꯗꯣꯡꯁꯤꯅ ꯌꯥꯝ ꯁꯤ ꯤꯡꯕꯁꯦ ꯃꯥꯁꯦ ꯃꯁꯥꯁꯦ ꯅꯥꯔꯦꯕ ꯅꯥꯔꯒ ꯅꯨꯡꯉꯥꯏꯇ꯭ꯔꯦꯁꯦ ꯑꯩꯉꯣꯟꯗꯗꯤ ꯍꯥꯏꯕꯁꯦ ꯉꯝꯗ꯭ꯔꯕ ꯑꯗꯣ ꯎꯋꯥꯏ ꯂꯩꯇꯕꯒꯤ ꯃꯥꯁꯦ ꯃꯥ ꯄꯨꯔꯔꯣꯏ ꯈꯟꯕꯩꯔꯥ ꯈꯪꯗꯦ ꯑꯌꯨꯛ ꯉꯟꯇꯥꯁꯦ ꯑꯩꯒꯤ ꯀꯥꯗ ꯆꯪꯉꯛꯑꯦ ꯑꯗꯨꯒ ꯑꯩꯒꯤ ꯐꯩꯖꯣꯝ ꯃꯊꯛꯁꯤꯗ ꯀꯨꯜꯂꯦꯕ ꯃꯥꯁꯦ ꯑꯩꯒꯤ ꯑꯩꯒꯤ ꯏꯁꯥ ꯃꯊꯛꯁꯤꯗ ꯑꯗꯨꯒ ꯎ ꯎ ꯑꯗꯨꯝ ꯍꯥꯏꯌꯦ ꯃꯥꯁꯦ ꯑꯩꯉꯣꯟꯗ
ꯑꯝ
ꯑꯗꯨꯒ ꯃꯉꯛꯁꯤ ꯁꯨꯖꯜꯂꯒ ꯀꯨꯟꯈ꯭ꯔꯦ ꯀꯨꯟꯈꯤꯕꯗꯩ ꯀꯨꯟꯈꯤꯕꯗꯒꯤꯩ ꯀꯨꯟꯈꯤꯕꯗꯒꯤꯅꯦ ꯁꯨꯡꯍꯧ ꯍꯧꯒꯠꯂꯛꯇ꯭ꯔꯕ
ꯑ ꯀꯩꯅꯣꯗ ꯃꯣꯏꯁꯦ ꯁꯨꯝ ꯀꯩꯅꯣ ꯇꯧꯕꯗꯅ ꯅꯥꯒꯟꯕ꯭ꯔꯕ ꯑꯩꯈꯣꯏꯒꯤ ꯅꯣꯏꯒꯤ ꯍꯧꯗꯣꯡꯗꯁꯨ ꯍꯟꯗꯛꯁꯦ ꯑꯉꯥꯡ
ꯑꯥ ꯑꯥ ꯑꯥ ꯑꯉꯥꯡ ꯑꯉꯥꯡ ꯄꯣꯛꯄꯗꯣ ꯑꯗꯨꯒꯤ ꯃꯇꯨꯡꯁꯤꯗ ꯌꯥꯝ ꯅꯥꯒꯠꯂꯦ
ꯇ ꯃꯐꯝꯗꯨꯁꯨ ꯍꯧꯗꯣꯡꯁꯦ ꯑꯃ ꯂꯩꯔꯒ ꯃꯆꯥ ꯑꯅꯤ ꯃꯆꯥ ꯑꯅꯤ ꯀꯣꯛꯍꯧꯋꯦꯕ ꯑꯗꯨꯗꯨꯅ ꯃꯣꯏꯒꯤꯗꯨꯁꯨ ꯑꯗꯨꯃꯥꯏꯅ ꯇꯧ ꯄꯨ ꯖꯥꯠꯂꯥ ꯈꯔ ꯅꯨꯡꯉꯥꯏꯇꯕꯩ ꯇꯥꯏꯞꯇ ꯇꯧꯍꯧꯕ ꯃꯥꯟꯕ
ꯑꯥ ꯃꯆꯥ ꯄꯣꯛꯑ ꯃꯇꯨꯡꯗ ꯅꯥꯀꯜꯂꯦ ꯃꯣꯏꯁꯤꯦ ꯃꯆꯥ ꯄꯣꯛꯏꯀꯥꯟꯗꯅꯦ ꯄꯣꯛꯑ ꯃꯇꯨꯡꯗ ꯃꯣꯏ ꯏꯃ꯭ꯌꯨꯟꯁꯦ ꯁ ꯍꯣꯜꯂꯦꯕ ꯍꯥꯏꯗꯤ ꯃꯆꯥꯁꯦ ꯁꯪꯒꯣꯝ ꯄꯤ ꯊꯛꯄ ꯃꯤꯁꯤꯡꯁꯦ ꯀꯩꯅꯣ ꯇꯧꯋꯤꯗꯅ ꯃꯁꯥ ꯌꯥꯝ ꯁꯣꯟꯊꯩꯗꯅ ꯎꯝ ꯑꯗꯨ ꯁꯣꯟꯊꯕ ꯀꯥꯟꯁꯤꯗ ꯈꯤꯇꯪ ꯂꯨꯝꯅ ꯀꯅ ꯆꯦꯛꯁꯤꯟꯅ ꯊꯝꯕꯤꯕ ꯃ ꯆꯪꯉꯦꯕ ꯚꯥꯏꯔꯦꯜꯅꯦꯕꯀꯣ ꯃꯁꯥ ꯁꯣꯟꯊꯩꯀꯥꯟ ꯆꯪꯗꯣꯏꯅꯦꯕ ꯃꯣꯏ ꯃꯍꯤꯛꯁꯦ
ꯑꯩꯈꯣꯏ ꯁꯤꯗꯁꯨ ꯍꯨꯏꯁꯦ ꯑꯩꯈꯣꯏꯗꯤ ꯍꯧꯗꯣꯡꯗꯤ ꯂꯣꯏꯗ꯭ꯔꯦꯕꯀꯣ ꯍꯧꯗꯣꯡꯗꯤ ꯂꯣꯏꯗ꯭ꯔꯦ ꯍꯨꯏ ꯂꯣꯏꯕꯁꯤꯡꯁꯦ ꯑꯩꯈꯣꯏꯒꯤꯁꯨ ꯑꯗꯨꯃꯥꯏꯅ ꯇꯧꯔꯒ ꯀꯜꯍꯧꯔꯦ ꯑꯩꯈꯣꯏꯒꯤꯕꯨꯗꯤꯀꯣ ꯀꯜꯍꯧꯔꯕ ꯃꯇꯨꯡꯗ ꯑꯩꯈꯣꯏꯒꯤ ꯃꯊꯪꯗꯨꯛ ꯖꯔꯃꯟ ꯁꯤꯐꯔ ꯑꯃ ꯂꯣꯏꯌꯦꯕꯀ ꯖꯔꯃꯟ ꯁꯤꯐꯔꯗꯣ ꯑꯗꯨꯗꯤ ꯕꯦꯛꯁꯤꯟꯁꯦ ꯆꯥꯡ ꯅꯥꯏꯅ ꯀꯥꯍꯧꯔꯦ ꯑꯉꯥꯡ ꯑꯣꯏꯔꯤꯩ ꯏꯛꯉꯩꯁꯤꯗ ꯄꯨꯔ ꯄꯨꯔꯒꯀꯣ ꯚꯦꯛꯁꯤꯟꯁꯦ ꯐꯖꯅ ꯆꯥꯡ ꯅꯥꯏꯅ ꯀꯥꯞꯄꯦ ꯃꯥ ꯑꯃ ꯁꯨꯡꯅꯥ ꯅꯥꯗ꯭ꯔꯦꯕꯀꯣ ꯁꯤ ꯍꯨꯏꯁꯤꯁ ꯁꯨꯅꯥ ꯅꯥꯗ꯭ꯔꯦ ꯑꯗꯨꯒ ꯃꯥꯁꯦ ꯊꯥ ꯊꯥꯗꯣꯛꯇꯦ ꯃꯥꯁꯦ ꯃꯈꯀꯣꯟꯗ ꯑꯗꯨꯝ ꯐꯥꯔꯦ ꯊꯝꯃꯒ ꯙꯔꯃꯟꯁꯦ ꯐꯔꯅꯤꯅ ꯃꯤꯅꯁꯨ ꯀꯤꯅꯩ ꯑꯗꯨꯒ ꯍꯦꯛ ꯊꯥꯗꯣꯛꯎꯔꯒꯁꯨ ꯇꯨ ꯆꯤꯛꯄ ꯈꯣꯠꯄ ꯄꯨꯔꯥ ꯔꯤꯛꯁ ꯌꯥꯝ ꯆꯥꯎꯕꯅꯤꯅ ꯊꯥꯗꯣꯛꯇ꯭ꯔꯦ ꯃꯥ ꯑꯃ ꯑꯗꯨ ꯀꯩꯝ ꯇꯧꯗ꯭ꯔꯦ ꯑꯗꯨꯒ ꯅꯠꯇꯕ ꯑꯩꯈꯣꯏꯒꯤꯗ ꯅꯠꯇꯕꯤꯗ ꯌꯨꯝꯊꯪꯅꯕ ꯑꯗꯩ ꯌꯨꯝꯊꯪꯅꯕꯩ ꯊꯪꯅꯕꯁꯤꯡꯁꯤꯗ ꯂꯣꯏꯕ ꯍꯨꯏ ꯑꯗꯒꯤꯗꯤ ꯑꯩꯈꯣꯏꯒꯤ ꯅꯥꯀꯟꯗ ꯑꯩꯈꯣꯏ ꯌꯨꯝꯊꯪꯅꯕ ꯅꯠꯇꯕꯤꯗ ꯅꯥꯀꯟꯗ ꯂꯩꯀꯥꯏ ꯋꯥꯡꯃꯥꯀ ꯀꯥꯏ ꯋꯥꯡꯃ ꯍꯥꯏꯒꯗ꯭ꯔꯥ ꯁꯥꯒꯩ ꯅꯠꯇꯕ ꯍꯥꯏꯇꯥꯔꯦ ꯑꯗꯨꯗ ꯂꯣꯏꯕ ꯍꯨꯏꯁꯤꯡꯁꯦ ꯑꯩꯈꯣꯏꯒꯤ ꯍꯨꯏꯗꯨꯅ ꯅꯥꯕ ꯃꯇꯝꯗꯨꯗ ꯄ ꯑꯗꯨꯝ ꯂꯣꯏ ꯅꯥꯟꯅꯔꯒꯅꯦ ꯁꯤꯕ ꯂꯣꯏꯅꯃꯛ ꯑꯗꯣ ꯃꯣꯏꯁꯦ ꯑꯃꯐ ꯄꯨꯈꯠꯍꯧꯗꯕ ꯍꯥꯏꯇꯥꯔꯦ ꯌꯦꯡꯍꯧꯗꯕ ꯑꯗꯨꯃꯥꯏꯅ ꯇꯧꯔꯒ ꯁꯤꯟꯅꯩꯌꯦ ꯑꯗꯨꯒ ꯑꯩꯈꯣꯏꯒꯤ ꯅꯥꯀꯟꯒꯤꯗꯨꯁꯨ ꯍꯧꯖꯤꯛꯀꯤ ꯈꯣꯡ ꯍꯥꯝꯕꯗ ꯏ ꯌꯥꯎꯕꯁꯦ ꯁꯨꯃꯥꯏꯅ ꯇꯧꯔꯀꯥꯟꯗ ꯍꯨꯏꯁꯦ ꯑꯗꯨꯝ ꯁꯤꯑꯈꯤꯕ ꯑꯗꯣ ꯃꯣꯏꯁꯨ ꯃꯣꯏꯗꯤ ꯁꯦꯡꯅ ꯍꯥꯏꯔꯒꯗꯤ ꯑꯃꯨꯛ ꯃꯣꯏꯁꯦ ꯃꯣꯏ ꯐꯦꯃꯤꯂꯤꯁꯦ ꯍꯨꯏꯗꯤ ꯑꯗꯨꯝ ꯂꯣꯏꯔꯒ ꯌꯥꯝ ꯀꯟꯅ ꯌꯦꯡꯁꯤꯟꯗꯕꯗꯣ ꯁꯉꯗ ꯑꯗꯨꯃꯥꯏꯅ ꯇꯧꯕꯒ ꯀꯤ ꯀꯌꯥ ꯌꯦꯡꯍꯧꯗ꯭ꯔꯦ ꯃꯣꯏꯁꯨ ꯑꯗꯣ ꯑꯗꯣ ꯁꯤꯈ꯭ꯔꯦ ꯑꯗꯣ ꯃꯇꯨꯡ ꯇꯥꯔꯛꯄꯗꯗꯤ ꯑꯩꯅꯁꯨ ꯍꯥꯏ ꯑꯦ ꯌꯦꯡꯁꯤꯜꯂꯨ ꯈꯔ ꯨ ꯍꯨꯗꯨ ꯂꯣꯏ ꯇꯥꯔꯗꯤꯅ ꯍꯥꯏꯕꯗꯣ ꯃꯊꯪꯗꯗꯤ ꯃꯣꯏ ꯍꯤꯗꯥꯛ ꯀꯥꯞꯄꯗꯤ ꯃꯥꯜꯂꯦ ꯀꯥꯞꯄꯗ ꯑꯗꯨꯝ ꯑꯗꯨ ꯑꯗꯨꯝ ꯁꯤ ꯑꯗꯨꯁꯨ ꯃꯣꯏꯁꯦ ꯄꯛꯅꯗ꯭ꯔꯕ ꯃꯥꯜꯂꯦ ꯃꯣꯏꯒꯤꯁꯦꯀꯣ
ꯎꯝ
ꯑꯣ ꯑꯗꯨꯒ ꯍꯧꯖꯤꯛꯁꯨ ꯑꯃ ꯂꯣꯏꯔꯤꯌꯦ ꯒꯤ ꯑꯩꯈꯣꯏꯒꯤ ꯀꯥ ꯀꯧꯍꯣꯏꯒꯤ ꯑꯗꯨꯗꯨꯅꯁꯨ ꯃꯥꯁꯦ ꯅꯥꯔꯔꯣꯏ ꯑꯗꯨꯃꯥꯏꯅ ꯑꯗꯨ ꯀꯥꯟꯗ ꯃꯣꯏꯁꯦ ꯈꯔ ꯌꯦꯡꯕ ꯃꯥꯜꯂꯦ ꯗꯣꯛꯇꯔꯅꯨꯡ ꯈꯔ ꯌꯦꯡꯕ ꯃꯥꯜꯂꯦ ꯑꯗꯨ ꯌꯦꯡꯕꯗꯨꯗꯤ ꯃꯥꯁꯦ ꯐꯔꯦ ꯍꯧꯖꯤꯛꯄꯨꯗꯤ ꯀꯔꯤꯝ ꯇꯧꯗꯅ ꯂꯩ
ꯎꯝ ꯑꯗꯣ ꯍꯨꯏꯒꯤ ꯌꯥꯝ ꯁꯥꯊꯤꯕ ꯑꯃꯁꯝꯨ ꯂꯩꯔꯤꯕ ꯍꯧꯖꯤꯛ ꯂꯥꯏꯅꯥ ꯑꯃ ꯑꯣ ꯕꯚꯥꯏ ꯍꯥꯏꯕꯗꯣ ꯍꯧꯖꯤꯛꯀꯤꯗꯨ ꯅꯠꯇꯕ
ꯀꯩ
ꯏꯁꯀꯤꯟ ꯗꯤꯖꯤꯖ ꯑꯃ
ꯀꯃꯥꯏꯅ ꯇꯧꯕꯈ꯭ꯔꯒꯣ
ꯃꯇꯨꯁꯦ ꯂꯣꯏ ꯀꯦꯟꯗꯣꯏꯅꯦ ꯎꯝ
ꯃꯇꯨ ꯂꯣꯏ ꯀꯦꯟꯕ ꯍꯥꯏꯁꯦ ꯑꯩꯈꯣꯏ ꯍꯧꯖꯤꯛꯁꯨ ꯃꯇꯨꯁꯦ ꯌꯥꯝ ꯀꯦꯜꯂꯦ ꯃꯇꯨ ꯀꯦꯟꯕꯁꯦ ꯍꯣꯏ ꯄꯨꯡ ꯀꯦꯟ ꯀꯦꯟꯈ꯭ꯔꯦ ꯍꯥꯏꯕꯗꯤ ꯅꯠꯇꯕꯀꯣ ꯑꯗꯨꯒ ꯃꯇꯨꯁꯦ ꯌꯥꯝ ꯌꯥꯝ ꯀꯦꯟꯕꯗꯣ ꯑꯗꯨꯃꯥꯏꯅ ꯇꯧꯋꯦ ꯑꯗꯨ ꯇꯨꯁꯦ ꯌꯥꯝ ꯀꯦꯟꯕꯁꯦ ꯑꯩꯈꯣꯏ ꯏꯌꯥꯝꯕꯗꯨꯅ ꯃꯥꯁꯦ ꯏꯔꯨꯁꯨ ꯊꯣꯛꯄꯤꯔꯒ ꯕ꯭ꯔꯁꯅ ꯇꯧꯔꯒ ꯍꯦꯛ ꯅꯥꯟꯊꯣꯛꯄꯤꯌꯦ
ꯃꯇꯨ ꯀꯦ ꯑꯗꯨꯒꯤ ꯂꯥꯏꯅꯥꯁꯤ ꯅꯥꯔꯗꯤ ꯐꯖꯕ ꯌꯥꯗꯦꯕ
ꯑꯗꯣ ꯃꯥꯏꯗꯣ ꯑꯗꯨꯃꯛ ꯅꯥꯕꯗꯤ ꯑꯣꯏꯔꯝꯒꯗ꯭ꯔꯥ ꯈꯪꯗꯦꯅꯦ ꯀꯃꯥꯏꯅ ꯑꯗꯨꯅꯨ ꯀꯃꯥꯏ ꯇꯧꯕꯥꯠꯅꯣ
ꯂꯨꯕ ꯌꯥꯣꯏ ꯃꯖ ꯁꯝꯕ ꯁꯦ ꯉꯥꯡꯀꯅꯦꯕ ꯏꯁꯀꯤꯟꯗ
ꯎꯝ ꯑꯗꯨꯃꯛꯇꯤ ꯇꯧꯗꯦ
ꯑꯣ ꯆꯨꯝꯅ ꯀꯦꯟꯖꯕ
ꯀꯤꯟꯟꯕꯅꯤ ꯃꯥ
ꯎꯝ ꯑꯣ ꯑꯗꯨꯗꯤ ꯀꯩꯁꯨ ꯑꯣꯏꯔꯝꯃꯣꯏꯌꯦ ꯑꯗꯣ ꯌꯥꯝ ꯇꯣꯏꯅ ꯃꯣꯏ ꯏꯁꯀꯤꯟꯁꯦ ꯔꯨꯖꯕ ꯌꯥꯗꯦꯕ ꯍꯨꯏꯁꯦ ꯌꯥꯝ ꯇꯣꯏꯅꯤꯔꯨꯖꯔꯗꯤꯅꯦ ꯃꯣꯏ ꯀꯩꯅꯣ ꯇꯧꯋꯦ ꯍꯥꯏꯕ ꯃꯥꯒꯤ ꯊꯥꯎ ꯑꯃ ꯍꯥꯏꯌꯦꯅꯦ ꯃꯥꯏ ꯃꯁꯥ ꯊꯣꯛꯆꯕ
ꯑꯣꯏꯕ ꯃꯁꯥ
ꯃꯁꯥꯗ ꯊꯣꯛꯆꯕ ꯊꯥꯎꯑꯣ ꯑꯃ ꯍꯥꯏꯔꯤ ꯄꯕꯀꯣ ꯆꯥꯕ ꯑꯗꯨꯗꯣ ꯃꯥꯡꯉꯦꯕ ꯃꯣꯏꯒꯤꯁꯦ
ꯑꯥ
ꯑꯗꯨꯝ ꯃꯥꯡꯉꯕꯅꯤꯅ ꯍꯥꯏꯗꯤ ꯗ꯭ꯔꯥꯏ ꯑꯣꯏꯔꯛꯑꯅꯤꯗꯅ ꯗ꯭ꯔꯥꯏ ꯑꯣꯏꯔꯀꯥꯟꯗꯅꯦꯕ ꯃꯣꯏꯅ ꯍꯥꯒꯠꯆ ꯈꯣꯠꯄ ꯈꯣꯠꯄꯧꯔꯛ ꯀꯥꯅꯦꯕ ꯑꯗꯨꯅ ꯇꯅ ꯍꯥꯏꯁꯦ ꯌꯥꯝ ꯇꯣꯏꯅꯔꯨꯖꯕꯤ ꯀꯩꯅꯣ ꯍꯥꯏꯌꯦꯕꯀꯣ ꯑꯗꯨꯒ ꯄ꯭ꯂꯁ ꯍꯧꯨꯖꯤꯛꯀꯤ ꯑꯅꯥꯕꯁꯤ ꯅꯥ ꯇꯥꯔꯒꯗꯤ ꯏꯔꯨꯕ ꯁꯨꯡꯌꯥꯥꯏ ꯌꯥꯗꯦ ꯀꯩꯒꯤꯅꯣ ꯍꯥꯏꯔꯀꯥꯟꯗ ꯑꯩꯈꯣꯏꯒꯤ ꯍꯨꯏꯁꯤ ꯇꯧꯔꯤꯕ ꯍꯧꯖꯤꯛ ꯄꯩꯁꯥ ꯈ꯭ꯋꯥꯏ ꯆꯪꯕ ꯍꯈꯣꯏꯒꯤ ꯄꯩꯁꯥ ꯈ꯭ꯋꯥꯏ ꯆꯪꯕ ꯑꯅꯥꯕꯅꯦꯕ ꯃꯥꯏ ꯏꯁ꯭ꯀꯤꯟ ꯖꯤꯖꯤꯁꯁꯦ ꯍꯧꯖꯤꯛꯁꯦ ꯃꯥꯁꯦ ꯃꯥꯏ ꯃꯕꯨꯛ ꯋꯥꯏꯁꯤꯗ ꯉꯁꯥ ꯉꯁꯪ ꯉꯥꯡꯅ ꯂꯥꯛꯑꯦꯕꯀꯣ ꯀ ꯑ ꯑꯗ ꯇꯥꯕ꯭ꯔꯥ
ꯑ ꯑ
ꯑꯁꯪ ꯉꯁ ꯉꯥꯡ ꯃ ꯇꯧꯔꯒ ꯁꯟꯗꯣꯔꯛꯀꯅꯦꯕ ꯑꯗꯣ ꯃꯣꯂꯣꯝꯇ ꯄꯖꯩ ꯍꯤꯗꯥꯛ ꯄꯤꯖꯩ ꯁꯨꯝ ꯁꯨꯝ ꯁꯨꯝ ꯁꯨꯝ ꯁꯨꯝ ꯉꯟꯅ ꯈꯪꯍꯧꯔꯤꯉꯩꯒꯤꯗꯤ ꯊꯨꯅ ꯂꯥꯏꯌꯦꯡꯕ ꯉꯝꯃꯦꯀꯣ ꯉ ꯈꯪꯍꯧꯗꯕ ꯑꯗꯨꯝ ꯊꯧꯔꯕ ꯔꯕꯔꯕꯔ ꯄꯠꯁꯜꯂꯒꯅꯦ ꯃꯇꯨ ꯃꯌꯥꯝꯁꯦ ꯃ ꯀꯦꯜꯂꯛꯑꯒꯅꯦ ꯃꯛꯨꯡ ꯀꯣꯛ ꯀꯣꯛꯈꯤꯗꯣꯏꯅꯦꯕ
ꯏꯁꯀꯤꯟ ꯗꯤꯖꯤꯁꯇꯁꯨ ꯁꯥꯊꯤ ꯑꯗꯨꯝ ꯑꯗꯨꯅ ꯑꯗꯨꯝ ꯁꯥꯊꯤꯔꯒ ꯃꯌꯥꯗꯨꯗꯤ ꯃꯌꯥꯡ
ꯑꯁ ꯀꯪꯦ ꯊꯤꯗꯣꯏꯅꯤ ꯁꯤꯗꯣꯏꯅꯦ ꯑꯗꯨꯣ ꯉꯥꯡꯉꯒ ꯅꯍꯥꯟ ꯑꯃ ꯆꯍꯤ ꯑꯅꯤꯐꯥ ꯑꯅꯤꯃꯨꯛ ꯁꯨꯔꯛꯑꯦ ꯃꯥꯏ ꯑꯗꯨꯃꯥꯏꯅ ꯅꯥꯔꯤꯁꯦ ꯇ꯭ꯔꯤꯠꯃꯦꯟꯗ ꯃꯣꯏꯅ ꯌꯥꯝ ꯊꯨꯅ ꯇꯧꯍꯧꯗꯕ ꯍꯣꯁꯄꯤꯇꯥꯜꯗ ꯄꯣꯔꯛꯑꯦ ꯑꯁ ꯍꯨꯏꯗꯨ ꯌꯦꯡꯍꯩꯗ꯭ꯔꯦ ꯃꯀꯨ ꯄꯨꯕ ꯑꯗꯨꯏ ꯋꯥꯅꯤꯗ ꯃꯀꯨ ꯄꯨꯔꯥ ꯍꯨꯈ꯭ꯔꯦ ꯌꯥꯈꯤꯗ꯭ꯔꯦꯕ
ꯑꯗꯣ ꯑꯩꯈꯣꯏꯒꯤ ꯃꯣꯏꯒꯤ ꯄꯥꯎꯗꯔ ꯈꯔ ꯍꯋꯥꯏ ꯑꯩꯈꯣꯏꯁꯨ ꯀꯦꯟꯕ ꯍꯧꯔꯛꯄꯗ ꯑꯩꯈꯣꯏ ꯁ꯭ꯋꯥꯏꯁꯤꯗ ꯐꯪꯕ ꯐꯥꯔꯃꯥꯁꯤꯁꯀꯨꯝꯕ ꯍꯥꯏ ꯇꯥꯔꯦ ꯃꯣꯏꯒꯤ ꯕꯦꯇꯤꯅꯔꯤꯒꯤ ꯐꯥꯔꯃꯥꯁꯤ ꯂꯩꯕ ꯑꯗꯒꯤ ꯚꯦꯇꯤꯅꯔꯤꯒꯤ ꯗꯣꯛꯇꯔ ꯂꯩꯕꯁꯤꯡꯁꯤꯅ ꯍꯥꯏꯕ ꯄꯥꯎꯗꯔꯒ ꯑꯗꯨꯝ ꯂꯩꯌꯦꯕꯀꯣ ꯄꯥꯎꯗꯔ ꯈꯔ ꯄꯤꯔꯑꯕ ꯑꯗꯣ ꯁꯤ ꯆꯥꯏꯁꯜꯂꯣ ꯁꯤ ꯐꯕꯅꯦꯅ ꯇꯧꯔꯒ ꯑꯗꯨꯃꯥꯏꯅ ꯆꯥꯏꯔ ꯆꯥꯏꯔꯒ ꯃꯍꯤꯛ ꯂꯩꯕꯇꯁꯨ ꯐꯔꯦ ꯇꯨ ꯀꯦꯟꯗ꯭ꯔ ꯀꯦꯟꯗ꯭ꯔꯕꯅꯦꯅ ꯇꯧꯔꯀꯥꯟꯗ
ꯎ ꯍꯣꯏ ꯍꯣꯏ ꯑꯗꯨ ꯑꯅꯥꯕꯗꯣ ꯅꯥꯗꯕꯩꯅꯤ ꯑꯗꯣ ꯑꯩ ꯐꯣꯟ ꯂꯥꯛꯑꯦ ꯑꯃꯝꯇ ꯄꯥꯏꯒꯦꯀꯣ
ꯍꯣꯏ ꯍꯣꯏ ꯐꯔꯦ ꯐꯔꯦ ꯑꯩꯁꯨ ꯆꯥꯛ ꯑꯇꯪ ꯐꯖꯅ ꯆꯥꯊꯣꯛꯍꯎꯧꯒ ꯑꯗꯨꯗꯤꯀꯣ ꯎꯝ ꯎꯝ